ꯑꯣ ꯀꯩꯅꯣ ꯄꯥꯏ ꯇꯥꯏ ꯂꯥꯁꯇꯁꯦ
ꯍꯣꯏ ꯌꯥꯏ ꯑꯩ ꯁꯣꯝꯗꯩꯅ ꯇꯧꯕ ꯌꯥꯏꯗ ꯌꯥꯏꯗ ꯋꯥꯔꯤ ꯁꯥꯕꯗꯤ ꯌꯥꯏꯗ
ꯑꯩ ꯁꯤꯒꯤꯁꯨꯨꯝ ꯁꯤꯒꯤꯁꯨ ꯆꯠꯅꯕ ꯍꯧꯔꯛꯑꯦꯕ
ꯍꯣꯏ
ꯃꯣꯏꯁꯤ ꯀꯩꯅꯣꯒꯤ ꯀꯦ ꯁ ꯑꯣꯏꯕꯅꯤꯅ ꯑꯁ ꯃꯁꯛ ꯈꯪꯗꯕ ꯑꯅꯧꯕ ꯌꯥꯝ ꯌꯥꯎꯋꯦꯕ ꯑꯃꯛ ꯀ꯭ꯔꯦꯛꯀꯤꯁꯨꯕꯨ ꯃꯁꯛꯇꯣ ꯈꯪꯗꯦꯅ ꯑꯩꯈꯣꯏꯅ
ꯃꯣꯏꯁꯨ ꯃꯤ ꯑꯅꯧꯕ ꯌꯥꯝ ꯀꯧꯔꯝꯕꯅꯦ
ꯎꯝ ꯑꯗꯨ ꯃꯣꯏ ꯁꯥꯗꯦ ꯃꯣꯏꯗꯤ ꯅꯔꯁꯀ ꯂꯣꯏ ꯌꯥꯎꯏꯤꯅꯦ
ꯑꯁꯦ ꯀꯔꯤꯗꯤꯤ ꯂꯣꯏ ꯁꯨꯕꯅꯦꯍꯦ ꯑꯦꯇꯦꯟꯗꯦꯟ ꯅꯥꯔꯁꯇ ꯀꯩꯅꯣꯗꯒꯤ ꯂꯣꯏ ꯁꯨꯕꯅꯦ
ꯎ ꯅꯁ ꯀꯦꯖꯨꯋꯇꯤꯗ ꯄꯥꯕ ꯉꯌꯥꯝ ꯁꯤꯗ ꯂꯣꯏ ꯁꯣꯏ ꯇꯧꯕ ꯂꯥꯛꯑꯦꯕ
ꯎꯝ
ꯑꯜ ꯌꯦꯟꯇꯥꯔꯗ ꯌꯥꯎ ꯀ ꯑꯗꯨ ꯌꯥꯔꯦ
ꯗꯣꯛꯇꯔꯒꯁꯨ ꯑꯗꯨꯝ ꯌꯥꯎꯗꯧ ꯃꯥꯜꯗ ꯃꯣꯏꯒꯤ ꯂꯥꯁꯇ ꯍꯣꯁꯇꯥꯜ ꯄꯨꯂꯞ ꯃꯣꯏꯅ ꯄꯥꯏꯔꯒꯦ ꯇꯧꯈꯠꯂꯛꯇꯅ ꯕꯦꯔꯥꯠ
ꯃꯁꯥꯅ ꯗꯣꯛꯇꯔꯒꯤ ꯑꯗꯨ ꯅꯔꯁ ꯀꯩꯗꯣ ꯑꯅꯝꯕꯟ ꯁꯣ ꯂꯣꯏ ꯂꯥꯛꯑꯦꯕ ꯃꯣꯏ
ꯍꯣꯏ ꯀꯦꯁꯦ ꯃꯣꯏ ꯀꯩꯅꯣ ꯇꯧꯕꯅꯤꯗ ꯃꯤ ꯆꯥꯝꯃꯉꯥ ꯍꯦꯟ ꯂꯩ ꯑꯗ ꯄꯨꯟꯅ ꯁꯥꯔꯀꯥꯟꯗ ꯆꯥꯝꯃꯉꯥ ꯍꯦꯟꯟꯅ ꯂꯩꯕꯖꯥꯅꯤꯗ ꯑꯦꯇꯦꯟꯗꯦꯟꯗꯒꯤ ꯅꯔꯁꯇꯒꯤ ꯀꯩꯅꯣꯗꯒꯤ
ꯑꯗꯨ ꯃꯣꯏ ꯃꯣꯏ ꯑꯦꯇꯦꯟꯗꯦꯟꯗꯣ ꯇꯣꯂꯣꯞ ꯇ ꯃꯣꯏꯒ ꯇꯣꯉꯥꯟꯕ ꯑꯃ ꯑꯣꯏꯔꯝꯒꯗ꯭ꯔꯣ
ꯃꯣꯏꯒꯤ ꯄꯥꯔꯁꯦꯟꯇꯦꯖꯄꯨꯗꯤ ꯇꯣꯉꯥꯟꯅ ꯂꯧꯔꯃꯅꯤ
ꯄꯊꯗꯁ ꯇ ꯃꯥꯏ ꯄꯤꯌꯦꯗ
ꯄꯦꯔꯣ ꯑꯩꯈꯣꯏ ꯑꯗꯨ ꯃꯥꯟꯅꯔꯝꯒꯅꯤꯗ ꯍꯥꯏꯗꯤ ꯃꯣꯏ ꯑ ꯋꯦꯖꯦꯁ ꯀꯥꯡꯕꯨꯒꯀꯣ ꯑꯗꯨꯝ ꯃꯥꯟꯅꯔꯝꯒꯅꯦꯕ
ꯍꯥꯏꯗꯤ ꯃꯣꯏ ꯍꯧꯖꯤꯛꯇꯤ ꯃꯣꯏ ꯀ꯭ꯔꯦꯠꯀꯤ ꯀꯥꯡꯕꯨꯗꯤ ꯑꯃꯨꯛ ꯀꯩꯅꯣ ꯇꯧꯔ ꯇꯣꯂꯣꯞ ꯌꯥꯝꯗꯦꯗꯅ ꯑꯃꯨꯛ
ꯑ
ꯑꯦ ꯇꯤꯟꯗꯤ
ꯃꯣꯏ ꯑꯦ ꯑꯣ ꯃꯣꯏ ꯑꯦꯇꯦꯟꯗꯦꯟꯒꯨꯝꯕꯅꯗꯤ ꯍꯦꯟꯗꯣꯏꯅꯦ ꯑꯩꯈꯣꯏꯒꯤ ꯔꯤꯝꯁꯀꯤꯣꯏ ꯍꯣꯁꯄꯤꯇꯥꯜꯒꯤ ꯁꯥꯕꯗꯣ ꯑꯗꯨꯝ ꯁꯥꯗꯣꯏꯅꯦꯕ
ꯑꯣ
ꯀꯦꯠ ꯀꯦꯗꯅ ꯇꯣꯉꯥꯟꯅ ꯂꯩꯖꯔꯝꯃꯣꯅꯦꯕ
ꯑꯣ ꯑꯗꯨ ꯅꯔꯁꯇꯁꯨ ꯃꯣꯏ ꯇꯣꯉꯥꯟꯅ ꯍꯣꯁꯄꯤꯇꯥꯜ ꯁꯥꯕ ꯑꯗꯨꯝ ꯁꯥꯕꯤꯅꯦ
ꯍꯥꯏꯣꯏ ꯑꯁ ꯃꯣꯏꯗꯤ ꯃꯤ ꯎ ꯃꯤ ꯌꯥꯝ ꯀꯧꯋꯦ ꯃꯣꯏꯗꯤ ꯃꯤ ꯌꯥꯝ ꯑꯗꯨꯝ ꯂꯧꯋꯦꯕ
ꯍꯣꯏ ꯇꯧꯕꯣꯏꯁꯤꯗ ꯂꯣꯏ ꯉꯥꯜꯂꯦ ꯄꯩ ꯀꯩ ꯂꯥꯛꯑꯅꯤ ꯃꯊꯛꯀꯤꯗꯨꯗ ꯁꯦꯞꯇꯤ ꯁꯦꯞꯇꯤꯛꯀꯤꯗꯨꯗ ꯊꯝꯃꯅꯤꯗꯕ
ꯑꯗ ꯁ ꯃꯤ ꯌꯥꯝꯃꯦꯅ ꯀ꯭ꯔꯦꯠꯁ ꯑꯗꯨ ꯑꯣꯏꯔꯕꯣꯅ ꯑꯩꯁꯨ ꯈꯜꯂꯦꯕ ꯑꯍꯥꯟꯕ ꯂꯅꯥꯥꯟꯕꯗ ꯃꯤ ꯆꯥꯝꯃꯉꯥ ꯑꯃꯃꯨꯛꯅꯦ ꯍꯣꯠꯅꯤ ꯍꯥꯏꯕꯗ ꯃꯣꯏ ꯗ꯭ꯔꯦꯁꯁꯦꯄ ꯑꯦꯗ꯭ꯔꯦꯁ ꯑꯉꯥꯡꯕ ꯁꯦꯝꯦꯄꯒ ꯑꯃꯨꯛ ꯆꯥꯝꯃꯉꯥꯒꯁꯨ ꯌꯧꯗꯧ ꯃꯥꯟꯗꯕ
ꯑꯗꯨ ꯑꯗꯨꯗꯤ ꯌꯥꯎꯕꯖ
ꯄꯨꯟꯅ ꯄꯨꯟꯅ ꯍꯥꯏꯕ ꯑꯣꯏꯔꯝꯅꯤ
ꯎꯝ
ꯃꯣꯏꯗꯤ ꯃꯣꯏꯁꯨ ꯄꯩꯁꯥ ꯌꯥꯝ ꯇꯥꯜꯂꯤꯅꯦ
ꯃꯣꯏꯃ ꯀꯣ ꯀ ꯀ ꯑꯃꯇꯪ ꯑꯃ ꯑꯃꯇꯪ ꯄꯥꯏꯖꯔꯦ ꯒ꯭ꯔꯨꯞꯇ ꯄꯥꯏꯖꯔꯦ
ꯃꯤ ꯑꯉꯧꯕꯗ ꯃꯥꯜꯂꯦ
ꯃꯤ ꯑꯉꯧꯕ ꯒꯥꯔꯤ ꯑꯉꯧꯕ ꯍꯦꯛ ꯂꯥꯛꯕꯗꯣ
ꯅꯨꯄꯤꯔꯣ
ꯅꯨꯄꯤꯅꯗꯤ ꯅꯨꯄꯥꯅꯤ ꯑꯩꯈꯣꯏ ꯄ꯭ꯔꯣꯒ꯭ꯔꯥꯝ ꯀꯩꯀꯥ ꯂꯩꯗꯤ ꯑꯗꯨꯝ ꯌꯥꯎꯕꯅꯦ
ꯑꯣ
ꯗ꯭ꯔꯥꯏꯚꯔ ꯊꯝꯝꯕꯅꯦ ꯑꯗꯨꯁꯨ ꯈꯪꯗꯦ ꯃꯊꯟꯗꯒꯨꯝꯕ ꯃꯥꯅ ꯄꯨꯔꯥ ꯐꯣꯝ ꯃꯥꯅ ꯄꯨꯔꯥꯥꯏ ꯀ ꯍꯥꯏꯁꯤꯔꯥ ꯐꯣꯝ ꯇꯧꯔꯒ ꯇꯧꯕꯔꯝꯅꯤ ꯍꯣꯏ ꯑꯆꯧ ꯑꯆꯧꯕꯁꯤꯗꯨ ꯌꯥꯝ ꯌꯥꯋꯦ ꯌꯥꯎꯕꯅꯦꯕ ꯑꯗ ꯈ꯭ꯋꯥꯏꯗꯒꯤ ꯃꯒꯡꯁꯦ ꯑꯗꯨ ꯑꯣꯏꯔꯝꯒꯅꯤ ꯗ꯭ꯔꯥꯏꯚꯔꯒ ꯊꯝꯕꯅꯦ ꯑꯥꯎ
ꯍ
ꯗ꯭ꯔꯍ ꯇꯉꯥꯟꯅ ꯊꯝꯒꯅꯤ ꯂꯩꯒꯅꯤ ꯃꯣꯏꯅ ꯍꯦꯟꯅ ꯄꯩꯁꯥ ꯏꯟꯀꯝ ꯂꯩꯔꯝꯒꯅꯤꯗ ꯑꯩꯈꯣꯏ ꯑꯩꯈꯣꯏꯗꯀꯣ ꯃꯤꯁꯨ ꯌꯥꯝꯃꯦ
ꯁꯤꯖꯤꯟꯅꯒꯗꯕ ꯄꯣꯠ ꯃꯌꯥꯝꯗꯣ ꯃꯣꯏꯗꯤ ꯐꯖꯅ ꯊꯣꯛꯑꯦꯕ ꯑꯗꯨꯝ
ꯎꯝ ꯎꯝ ꯃꯣꯏ ꯃꯣꯏꯒꯤꯗꯤ ꯁꯥꯁꯄꯦꯟ ꯅꯨꯡꯄꯦꯟ ꯀꯌꯥ ꯂꯩ ꯂꯩꯇꯦ ꯂꯩꯇꯦꯅꯦ ꯑꯦ ꯂꯩꯔꯝꯃꯣꯣꯏꯀꯣ
ꯑꯦꯊꯦꯟꯒꯨꯝꯕꯗꯤ ꯄꯥꯟꯕ
ꯁꯦꯡꯉꯅꯤ ꯄꯥꯅ ꯃꯥꯔ ꯍꯔ
ꯑ
ꯈꯣꯣꯏ ꯏꯗꯗꯤ ꯈꯔ ꯈ ꯂꯩ ꯁꯦꯂꯨꯝ ꯃꯣꯏꯁꯨ ꯄꯨꯡꯁꯦ ꯊꯦꯡꯅ ꯂꯥꯛꯄ ꯌꯥꯗꯕ ꯃꯥꯜꯂꯦ
ꯃꯣꯏ ꯁꯣꯏꯔꯤꯁꯤꯗ ꯅꯝꯕ ꯃꯥꯜꯂꯦ ꯕꯥꯏꯑꯣꯃꯦꯇ꯭ꯔꯤ
ꯑꯥꯎ
ꯕꯥꯌꯑꯣꯃꯇꯤꯛ ꯅꯪꯗꯗꯤ ꯌꯥꯗꯕ ꯃꯥꯜꯂꯦꯕ
ꯑꯥꯎ ꯑꯗꯨꯃꯥꯏ ꯑꯗꯨ ꯑꯗꯨꯃꯥꯏꯅ ꯇꯧ ꯃꯥꯜꯂꯦ ꯑꯁ ꯀꯒꯥꯔꯤ ꯈꯥꯝꯖꯤꯜꯂꯃ ꯆꯦꯟꯁꯤꯜꯂꯤꯅꯤꯗꯕꯣ
ꯎ ꯑ ꯃ ꯏꯁꯇꯥꯐꯀꯤ ꯍꯧꯖꯤꯦ ꯏꯑꯣꯃꯦꯇ꯭ꯛ ꯄꯤꯁꯦ ꯅꯪꯗ꯭ꯔꯒꯗꯤ ꯃꯣꯏꯁꯦ ꯃꯣꯏꯁꯨ ꯑꯗꯨꯝ ꯑꯦꯁ ꯀꯩꯅꯣ ꯄꯥꯝꯗ ꯌꯥꯔꯣ ꯎ
ꯅ ꯏꯁꯇꯥ ꯏꯁꯇꯥ ꯀꯩꯁꯨ ꯏꯁꯇꯥꯐ ꯀꯩꯁꯨ ꯑꯗꯨꯝ ꯄꯥꯜꯂꯦ ꯍꯥꯏꯕ ꯀꯗ ꯑꯗꯨꯝ ꯍꯥꯏꯅꯤ
ꯑꯣ ꯅꯪ ꯍꯧꯗ꯭ꯔꯣꯗꯤ ꯥꯏ ꯆꯤꯛꯇꯣ
ꯑꯥ
ꯍꯥꯏꯗꯤ ꯄꯨꯡ ꯅꯤꯄꯥꯟ ꯃꯃꯥꯡꯗ ꯄꯨꯡ ꯅꯤꯄꯥꯟꯃꯧꯛꯇ ꯅꯝꯃꯣ ꯍꯥꯏꯕ ꯃꯣꯏ ꯑꯃꯗꯤ ꯂꯩꯗꯅ
ꯑ
ꯍꯣꯏꯒꯤ ꯑꯥꯇꯤ ꯑꯥꯇꯤꯒꯨꯝꯕꯗꯤ ꯀꯩꯅ ꯇꯧ ꯇꯧ ꯃꯥꯜꯂꯦ ꯄꯨꯡ ꯃꯥꯄꯟ ꯃꯤꯅꯤꯠ ꯇꯔꯥꯃꯉꯥ ꯐꯥꯎ ꯌꯥꯏ ꯍꯥꯏꯕ ꯑꯗꯨꯃꯥꯏꯅ ꯍꯥꯏꯒꯦ
ꯑꯣ ꯑꯝꯇ ꯄꯥꯏꯌꯨ ꯍꯥꯏꯦ ꯑꯅꯤ ꯑꯅꯤ ꯂꯥꯛꯑ ꯑꯅꯤ ꯏꯁꯔ ꯑꯅꯤ
ꯍꯣꯏ ꯍꯣꯏ ꯍꯣꯏ
ꯎꯝ
ꯅꯅ ꯅ ꯅ ꯅꯅꯁꯤꯕꯕꯤꯊ ꯍꯣꯏꯗ ꯑꯅꯤ ꯀ ꯃꯔꯔꯣꯟ ꯁ ꯑꯒꯤ ꯅꯪꯒꯤ ꯊꯃꯣꯏ ꯀꯟꯃꯜꯂꯤ
ꯅꯪꯒꯤ ꯌꯅꯨꯡꯁꯤꯕ ꯃꯈꯈꯩ
ꯆꯈꯤ ꯑꯃꯨ ꯀꯦ ꯇꯁꯣꯗ
ꯑꯅꯤ ꯃꯪꯂꯣ
ꯑꯥ
ꯍ ꯀꯔꯤ ꯂꯩ ꯀꯩ ꯂꯩꯖꯂ
ꯋꯥꯐꯝ ꯆꯂꯤ ꯋꯥ ꯀꯗ
ꯑ ꯁꯤꯕꯤꯨꯗꯦꯔꯣ
ꯑꯃꯗ ꯁꯤ ꯗ꯭ꯔꯦꯁꯅꯤ ꯑꯃꯗ ꯁꯤꯚꯜꯅꯦ ꯌꯦꯁꯣꯅ ꯁꯤꯚꯤꯜ ꯑꯅꯤꯗꯨꯅ
ꯎ ꯎꯝ ꯝꯁꯨꯣ ꯋꯥꯀꯤꯡ ꯆꯠꯄꯔꯣꯝ ꯑꯃꯗꯨꯅꯕꯗꯤ ꯗ꯭ꯌꯨꯇꯤ ꯇꯥꯔꯝꯃꯅꯦꯕ
ꯑꯣ ꯁꯤ ꯑꯃꯗꯤ ꯑꯦ ꯁꯣ ꯅꯠꯇꯕꯗꯗꯤ ꯃꯥꯁꯦ ꯃꯔꯤ ꯃꯇꯥꯏꯗꯨ ꯊꯣꯛꯅꯩꯑꯕ ꯑ ꯑꯗꯨꯝ ꯀꯗꯤ ꯀꯧꯣꯏ ꯀꯧꯗꯕꯣꯏ ꯁꯤꯂꯤꯠ ꯀꯣꯜꯂꯦ ꯀꯗꯥꯏ ꯋꯥꯃ
ꯁꯥꯔ ꯑꯗꯨꯝ ꯀꯧꯗ꯭ꯔꯣ
ꯑꯁ ꯀꯧꯗꯦ ꯍꯧꯖꯤꯛꯁꯨ ꯑꯍꯥꯕꯁꯤ ꯂꯥꯛꯄ ꯑꯦ ꯀꯔꯅ ꯇꯧꯔꯦ ꯑꯗꯨꯗꯤ
ꯃꯔꯤ ꯃꯇꯥ ꯊꯣꯛꯄ ꯍꯥꯏꯁꯦ ꯀꯃꯥꯏꯅ ꯊꯣꯛꯏꯅ ꯅꯣꯏ ꯅꯣꯏ ꯃꯥꯜ ꯍ ꯆꯥꯏꯗꯔꯣ ꯅꯣꯏꯕꯥꯣꯏ ꯁꯥꯏꯗꯔꯣ
ꯃꯥꯗꯔ ꯁꯥꯏꯠꯇꯔꯤꯗ ꯃꯥꯗꯔꯒꯤ ꯃꯁꯤ ꯑꯗꯨꯒꯤ ꯎ ꯎꯝ ꯃꯥꯏ ꯅꯨꯄꯥꯗꯨꯩ ꯃꯅꯥꯎꯨꯄꯥ ꯑꯣꯏꯕ
ꯑꯣ ꯅꯪ ꯅꯣꯏ ꯃꯥꯒꯤꯦ ꯃꯦ ꯅꯣꯏ ꯅꯣꯏ ꯃꯥꯒꯤ ꯃꯆꯦ ꯃꯅꯥꯎ ꯅꯨꯄꯥꯒꯤ
ꯅꯠꯇꯦ ꯃꯆꯦ ꯑꯗꯨꯒꯤ ꯅꯨꯄꯥꯗꯣ ꯑꯩꯈꯣꯏ ꯃꯥꯏ ꯃꯆꯦ ꯑꯁꯤꯒꯤ ꯅꯨ ꯅꯨꯄꯥꯁꯤꯒꯤ ꯃꯅꯥꯎꯨꯄꯥ ꯑꯣꯏꯑꯕ ꯃꯥꯁꯦ
ꯑꯣ ꯑꯣ ꯍꯣ ꯍꯣ
ꯑꯣꯏꯣꯏꯗ ꯆꯍꯤꯍꯤ ꯑꯃ ꯂꯩꯔꯝꯃꯦꯕꯏꯁꯦ ꯃꯥꯕꯨꯗꯤ ꯑꯁꯣꯀꯟꯗ ꯑꯁꯣꯛꯀꯟꯗ ꯁꯤꯕꯥꯏ ꯑꯁꯣꯛꯀꯟꯗ ꯂꯩꯗꯅ ꯑꯗꯨꯝ
ꯎꯝ
ꯎꯝ ꯃꯣꯏꯗ ꯆꯍꯤ ꯑꯃ ꯂꯩꯔꯝꯃꯦꯕ ꯂꯥꯟ ꯂꯥꯏ ꯇꯝꯕꯒꯤ
ꯎꯝ ꯍꯧꯈꯒꯤꯁꯤꯕꯨ ꯀꯌꯥꯝ ꯀꯨꯏꯔꯒ ꯍꯧꯅꯤ ꯍꯥꯏ ꯅꯣ ꯑꯩꯈꯣꯏ ꯃꯤ ꯂ
ꯐ ꯗꯣꯀꯨꯃꯦꯟꯗꯤ ꯑꯗꯨꯝ ꯑꯁꯣꯟꯗ ꯑ ꯇ꯭ꯔꯦꯅꯤꯡ ꯁꯦꯟꯇꯔꯒꯤꯗꯨꯗꯕꯨꯗꯤ ꯄꯤꯁꯤꯟꯅꯕꯅꯦ ꯑꯃ
ꯎꯝ ꯃꯤ ꯂꯅ ꯄ꯭ꯔꯣ ꯑꯗꯨꯗ
ꯑꯗꯨꯗ ꯂꯥꯛꯑ ꯗꯣꯀꯨꯃꯦꯟꯕꯨꯗꯤ ꯄꯤꯁꯤꯟꯅꯩꯌꯦꯕ
ꯑꯣ ꯑꯩꯈꯣꯏ ꯑꯉꯥꯡꯁꯨ ꯌꯥꯎꯕꯅꯤꯅꯦ ꯍ ꯉꯥꯁꯨ ꯌꯥꯎꯋꯦ ꯈꯪꯗꯦꯅ ꯅꯍ ꯑꯃꯨꯛ ꯋꯥ ꯍꯪꯒꯥꯅꯦ ꯈ ꯑ ꯎ ꯌꯥꯎꯒꯅꯨ ꯈꯣꯠꯄꯅꯣ ꯍꯥꯏꯔꯒ ꯃꯤ ꯑꯇꯣꯞꯄꯗ ꯍꯥꯏꯔꯒ ꯑꯃꯨꯛ ꯄꯩꯁꯥ ꯄꯤ ꯂꯩꯔꯝꯃꯦ
ꯍꯣꯏꯁ ꯌꯥꯝ ꯅꯨꯡꯉꯥꯏꯔ ꯅꯨꯡꯉꯥꯏꯔꯗꯣꯏꯔ ꯈꯜꯂꯁꯥ
ꯅꯣꯏꯒꯤꯗꯣ ꯀꯩꯀꯩ ꯍꯥꯏꯔꯒꯦ ꯌꯥꯔꯦ ꯈꯪꯗꯅꯦꯕ ꯄꯥꯎ ꯃꯔꯥ ꯃꯔꯥꯡ ꯍꯥꯏꯔꯛꯇ꯭ꯔꯤꯅꯦ ꯄꯩꯁꯥ ꯑꯃꯨꯛ ꯂꯧ ꯂꯧ ꯄꯤꯌꯨ ꯍꯥꯏꯁꯤꯔꯥ ꯇꯧꯍꯧꯕꯅꯤ
ꯑꯣ ꯃꯤ ꯑꯇꯩ ꯑꯅꯤ ꯌꯦꯡꯕꯗ ꯌꯥꯝ ꯅꯨꯡꯉꯥꯏꯗꯧ ꯃꯥꯟꯕ ꯑꯩꯈꯣꯏꯒꯤꯁꯦ ꯁꯣꯗ ꯃꯅꯨꯡꯗ ꯑꯩꯈꯣꯏ ꯁꯣꯗ ꯁꯤꯛꯏꯁꯤꯗꯤ ꯈꯪꯉꯛꯕꯗꯥ ꯅꯠꯇꯦꯕ
ꯎꯝ ꯗ꯭ꯔꯦꯁ ꯁꯦꯂꯒ ꯌꯥꯝ ꯂꯦꯝꯅ ꯎ ꯑꯣꯏꯕ ꯁꯣꯝꯗꯗꯤ ꯇꯦꯟꯁꯟ ꯃꯥꯅꯤ ꯇꯦꯟꯁꯟꯅꯧ ꯌꯣꯝꯃꯒ ꯇꯧꯕꯗꯤ ꯈꯪꯗꯦ ꯃꯣꯏꯗꯤ ꯁꯨꯝ ꯌꯦꯡꯉꯣ ꯑꯩꯈꯣꯏꯁꯨ ꯑꯩꯈꯣꯏꯁꯨ ꯆꯪꯗ꯭ꯔꯤꯉꯩꯗꯝ ꯌꯦꯡꯉꯣ ꯌꯥꯝ ꯅꯨꯡꯉꯥꯏꯔꯝꯗꯧ ꯃꯥꯝꯃꯣ ꯑꯗꯨ ꯑꯗꯨ ꯑꯗꯨꯒꯤ ꯏꯁꯇꯥꯏꯜꯅꯤꯗ
ꯑꯩꯈꯣꯏ ꯁ ꯍꯒꯤ ꯃꯃꯥꯟꯅꯕꯤꯅ ꯍꯥꯏ ꯑꯁ ꯍꯟꯗꯛꯇꯤ ꯃꯣꯏ ꯀꯩꯅꯣ ꯑꯦꯇꯦꯟꯗꯦꯟ ꯆꯪꯕ ꯁꯦꯀꯌꯨꯔꯤꯇꯤ ꯁꯦꯀ꯭ꯌꯨꯔꯤꯇꯤꯅ ꯐꯩꯗꯅ ꯃꯁꯥ ꯉ ꯅꯥ ꯍꯅ ꯇꯧꯔꯒ ꯒꯁ ꯑꯝꯇ ꯂꯩꯗꯣꯏꯅ ꯐꯩꯗ ꯇ꯭ꯔꯣꯂꯤ ꯅꯅꯨꯡꯂꯤ ꯀꯣꯏ ꯑ ꯇ꯭ꯔꯣꯂꯤ ꯀꯣꯏꯅ ꯏꯟꯗꯨꯕ ꯃꯍꯨꯠꯇ ꯗ꯭ꯔꯦꯁ ꯆ ꯑꯁꯤꯜꯂ ꯃꯁꯥ ꯅꯥꯟꯅ ꯇꯧꯔꯒ ꯒꯁ ꯑꯝꯗ ꯂꯩꯕꯅ ꯐꯩ ꯍꯥꯏꯏ ꯍꯥꯏꯁꯤꯅꯤ ꯁꯣꯟꯗꯖꯈꯣꯏꯣꯏ
ꯀꯥꯏꯗꯤ ꯈꯣꯟꯗꯤ ꯆꯥꯕꯣ ꯋꯥꯊꯤ ꯆꯥꯕꯣ
ꯅꯦ ꯀꯣꯛ ꯀꯣꯛ ꯀꯊꯟꯒꯟꯊꯣꯡꯅꯔꯅꯦ
ꯍꯝ
ꯍꯥꯏ ꯃꯣꯏ ꯍꯟꯗꯛ ꯆꯪꯕꯁꯦ ꯃꯤ ꯈꯔꯗꯤ ꯊꯥ ꯑꯃꯃꯨꯛ ꯇ ꯌꯥꯝꯗꯅ ꯑꯗꯨꯝ ꯇꯣꯛ ꯇꯧ
ꯑ ꯐ ꯐ ꯊꯣꯛꯈꯤꯉꯩꯗ ꯍꯥꯏꯗꯤ ꯑꯣꯏꯅ ꯈꯜꯂꯤꯗꯨꯒ ꯇꯧꯔꯝꯃꯤꯗꯨꯗ ꯑꯩꯈꯣꯏ ꯕꯣꯠꯇ ꯑꯗꯨꯝ ꯀꯨꯏꯅꯤꯡꯉꯥꯏ ꯇꯣꯛꯈ꯭ꯔꯦ ꯀꯩꯅꯣ ꯊꯥ ꯐꯥꯕꯒ ꯑꯗꯨꯝ ꯐꯅꯌꯥꯝ ꯇꯣꯛꯅꯈ꯭ꯔꯦꯕ
ꯑꯁ ꯑꯃꯗꯨ ꯀꯩꯁꯦ ꯍꯟꯗꯛ ꯌꯦꯟ ꯂꯣꯏꯕ ꯅꯨꯄꯥꯗꯣ ꯌꯦꯟ ꯍꯦꯛ ꯂꯣꯏꯕꯗꯣ ꯑꯗꯨꯐꯥꯎ ꯀꯩꯅꯣ ꯇꯧꯋꯦꯗ
ꯊꯥ ꯑꯃ ꯐꯥꯎ ꯌꯥꯎ ꯉꯝꯅꯂꯛꯑꯣ ꯊꯥ ꯑꯃꯒꯤ ꯄꯩꯁꯥ ꯐꯥꯎ ꯂꯧ ꯉ ꯇꯣꯛꯈꯤꯗ
ꯑꯣ
ꯈꯍꯧꯗꯕ ꯌꯦꯟ ꯌꯦꯟꯁꯤꯡꯕ ꯂꯣꯏꯔꯦ ꯍꯥꯏꯕꯅꯤ ꯕ꯭ꯔꯣꯏꯂꯔꯀꯥꯟꯗ
ꯑꯣ ꯑꯥꯎꯕ ꯌꯦꯟꯦꯅ ꯇꯣꯡꯉꯦꯗꯤ ꯀꯩꯅꯣ ꯌꯦꯟ ꯆꯥ ꯃ ꯂꯣꯏꯕꯗ ꯑꯦ ꯌꯥꯡꯈꯩ ꯂꯣꯏꯕꯗ ꯂꯨꯄꯥ ꯂꯤꯁꯤꯡ ꯑꯍꯨꯝ ꯅꯠꯇ꯭ꯔꯒ ꯃꯔꯤ ꯇꯣꯡꯉꯦ ꯕꯣꯏꯂꯔꯗꯣ
ꯌꯥꯡꯈꯩ ꯂꯣꯏꯕꯗ ꯂꯤꯁꯤꯡ ꯑꯍꯨꯝꯃꯨꯛ ꯇꯣꯡꯕꯗꯤ ꯌꯥꯔꯒ ꯅꯠꯇ꯭ꯔꯣ
ꯑꯍꯨꯝ ꯅꯠꯇ꯭ꯔꯒ ꯃꯔꯤ ꯇꯣꯡꯉꯦꯕ
ꯑ ꯎꯗ ꯆ ꯎꯝ ꯎꯝ ꯆ ꯁꯅꯤ ꯆꯉꯥ ꯂꯣ ꯂꯣꯏ ꯈꯜꯂꯗꯤ ꯐꯖꯅ ꯂꯣꯏꯔꯗꯤ ꯌꯥꯝ ꯇꯣꯡꯉꯦꯗꯤ
ꯆꯅꯤꯗ ꯃꯔꯤꯀꯣ ꯑꯗꯨꯗꯤ ꯂꯤꯁꯤꯡ ꯑꯃꯗ ꯇꯔꯨꯛ ꯂꯩꯔꯦ ꯑꯗꯨ ꯇꯥꯔꯗꯤ ꯂꯤꯁꯤꯡ ꯂꯤꯁꯤꯡ ꯑꯍꯨꯝꯗꯣ ꯇꯔꯨꯛ ꯇꯥꯔꯦꯅꯦꯀꯣ ꯂꯤꯁꯤꯡ ꯇꯔꯥꯅꯤꯄꯥꯟꯃꯨꯛꯇꯤ ꯑꯗꯨꯝ ꯏꯔꯥꯏ ꯂꯥꯏꯅ ꯑꯗꯨꯝ ꯊꯕꯛ ꯆꯠꯊꯣꯛꯇꯕꯤꯗ ꯑꯗꯨꯝ ꯐꯪꯉꯦꯕ ꯌꯨꯝꯗꯁꯨ ꯂꯩꯕ
ꯍꯣꯏꯅ ꯑꯦꯛꯁꯄꯤꯔꯤꯌꯦꯟꯁ ꯂꯩꯔꯒꯗꯤꯀꯣ
ꯎꯝ
ꯇꯧꯔꯤ ꯌꯥꯏ
ꯑꯦ ꯑꯇꯣꯞꯄ ꯊꯕꯛ ꯑꯗꯨꯗꯪ ꯑꯣꯏꯗꯕ ꯑꯇꯣꯞꯄꯁꯨ ꯂꯣꯏ ꯇꯧꯕ ꯌꯥꯏꯅꯦ ꯑꯗꯨꯝ
ꯑ ꯑ ꯑꯗꯨꯟꯅ ꯐꯔꯗ
ꯎꯝ
ꯑꯩꯈꯣꯏꯁꯤꯗ ꯋꯥꯅ ꯇꯨꯝꯕ ꯆꯥꯕ ꯈꯪꯗ ꯇꯈ ꯁꯣꯛꯄꯗꯤ ꯇꯣꯉꯥꯟꯅ ꯑꯩꯈꯣꯏꯒꯤ ꯏꯁꯥꯒꯤ ꯊꯕꯛ ꯑꯣꯏꯅꯀꯣ ꯇꯧꯖꯧꯖ ꯐꯔꯗ
ꯀꯔꯤ
ꯇꯨꯝꯕ ꯆꯥ ꯃꯇꯝꯖ ꯅꯥꯏꯗ꯭ꯔꯃꯤ ꯄꯨꯟꯁꯤꯗꯧꯕ ꯃꯥꯟꯗ꯭ꯔꯦꯃꯤ
ꯎꯝ ꯁꯤ ꯀꯣꯛꯁꯨ ꯕꯦꯔꯥ ꯇꯧ ꯇꯧꯔꯛꯀꯗꯣꯏꯅꯦ ꯁꯤ ꯑꯍꯟ ꯑꯣꯏꯁ ꯒꯦꯀꯣ ꯏꯍꯟ ꯑꯍꯥꯟ ꯌꯥꯝ ꯊꯨꯅ ꯑꯣꯏ ꯑꯣꯏꯁꯤꯜꯂꯛꯀꯗꯣꯏꯅꯤꯁ
ꯑꯣꯏꯗꯣꯏꯅꯦ ꯑꯩ ꯉꯔꯥꯡ ꯌꯦꯡꯉꯣ ꯉꯔꯥꯡꯗꯒꯤ ꯉꯔꯥꯡꯒꯤ ꯄꯨꯡ ꯕꯥ ꯀꯩꯅꯣꯗꯨꯗꯒꯤ ꯄꯨꯡ ꯑꯃ ꯑꯗꯨꯗꯩ ꯄꯨꯡ ꯕꯥꯔꯣ ꯃꯈꯥꯏ ꯄꯨꯡ ꯑ ꯑꯃꯗꯩ ꯍꯧꯒꯠꯂꯒ ꯂꯥꯛꯄꯗꯩ ꯁꯨꯝ ꯇꯨꯝꯗ꯭ꯔꯤꯅꯦꯕ ꯉꯔꯥꯡ ꯅꯨꯡꯗꯥꯡ ꯋꯥꯏꯔꯝ ꯅꯨꯡꯗꯥꯡ ꯉꯥꯍꯥꯛ ꯄꯨꯡ ꯑꯃ ꯃꯈꯥꯏꯃꯨꯛ ꯇꯨꯝꯃꯒ ꯍꯖꯤꯛ ꯇꯨꯝꯗ ꯂꯩ ꯇꯗꯅꯦꯁꯨ ꯐꯣꯂ
ꯃꯥꯅꯤ
ꯑꯗꯤ ꯍꯛꯆꯥꯡꯗꯤ ꯐꯕ ꯅꯠꯇꯦꯅ
ꯍꯛꯆꯥꯡ ꯐꯕꯗꯤ ꯅꯠꯇꯦ ꯑꯗꯨꯋꯤꯁ ꯑꯗꯨꯒꯤ ꯃꯊꯪ ꯏ ꯄꯤꯕꯤ ꯇꯧꯈꯠꯂꯛꯏ ꯍꯤ ꯍꯤ ꯍꯤ ꯍꯉꯥꯏꯏꯗꯤ ꯍꯥ ꯍꯩꯔꯣꯡꯁꯤꯡꯁꯤꯗꯤ ꯕꯦꯔꯥꯅꯤ
ꯑꯁꯥꯕꯤꯅꯦ ꯍꯥꯏꯔꯒ
ꯎꯝ ꯎꯝ ꯎꯝ